ꯑꯣ
ꯇꯥꯕ꯭ꯔꯣ
ꯊꯥꯏ
ꯍꯧꯒꯠꯂꯥꯕꯣ
ꯎꯝ ꯑꯩꯗꯤ ꯆꯥꯛꯄꯨ ꯆꯥꯔꯦ
ꯑꯁ ꯀꯩ ꯃꯊꯦꯟ ꯆꯕꯔꯥ
ꯍꯋꯥꯏ
ꯍꯥꯎꯏꯅ ꯋꯥꯏꯗꯤ
ꯎꯝ ꯍꯥꯎꯋꯦ ꯅꯪ ꯅꯪꯒꯤ ꯈꯥꯛꯄꯤꯒꯦ
ꯍꯥꯞꯄꯤꯌꯨꯀꯣ ꯑꯩꯒꯤ ꯍꯣꯔꯦꯟ ꯆꯥꯕ ꯂꯥꯛꯀꯦ
ꯍꯣꯏ ꯑꯩꯗꯤ ꯄꯥꯝꯗꯦꯕ
ꯑꯁ ꯅꯪꯅ ꯊꯣꯡꯉꯗꯤ ꯌꯥꯝ ꯍꯥꯎꯔꯅꯤ ꯄꯥꯝꯃꯣꯍꯦ ꯈꯔ ꯈꯔ
ꯍꯂ ꯍꯋꯥꯏ ꯆꯥꯅꯤꯡꯗꯦ
ꯀꯔꯤ ꯑꯣꯏꯟ ꯆꯥꯅꯤꯡꯕ ꯑꯗꯨꯏꯗꯤ
ꯌꯦꯟ ꯑꯣꯏꯅ ꯆꯥꯅꯤꯡꯉꯦ
ꯌꯦꯟ ꯑꯗꯨꯗꯤ ꯌꯦꯟꯒ ꯍꯋꯥꯏ ꯊꯣꯡꯕꯒ ꯑꯣꯟꯅꯥꯁꯦ ꯑꯩ ꯅꯪꯒꯤ ꯌꯦꯟ ꯌꯦꯟ ꯊꯣꯡꯕ ꯑꯩꯈꯣꯏꯒꯤ ꯌꯦꯟ ꯑꯃ ꯂꯩꯌꯦ ꯑꯗꯣ ꯍꯥ ꯍꯥꯜꯂꯒ ꯊꯣꯡꯉꯒ ꯅꯪꯒꯤ ꯊꯤꯜꯂꯛꯀꯦ ꯅꯪꯅ ꯍꯋꯥꯏ ꯊꯣꯡꯕꯗꯣ
ꯎꯝ
ꯅꯪꯅ ꯍꯋꯥꯏ ꯊꯣꯡꯕꯤꯔꯝꯃꯣ ꯑꯗꯨꯒ ꯑꯩ ꯂꯧꯕ ꯂꯥꯛꯑꯒꯦ ꯑꯣꯟꯅꯔꯁꯦ ꯏꯕꯅꯤ
ꯍꯣꯏ ꯑꯁꯦꯡꯕꯒꯤꯅꯤꯀꯣ
ꯏꯁꯦꯡꯕꯒꯤꯅꯦ ꯎꯝ
ꯎꯝ ꯑꯩ ꯊꯣꯡ ꯒꯦ ꯑꯗꯨꯗꯤ ꯍꯧꯖꯤꯛ
ꯍꯧꯖꯤꯛ ꯎꯝ ꯍꯣꯏ ꯑꯩꯁꯨ ꯐ ꯍꯥꯠꯇꯧꯔꯦ
ꯀꯗꯔ
ꯍꯥꯠꯇꯧꯔꯦ ꯑꯦ
ꯀꯗꯔ ꯍꯩꯕ ꯁꯥꯅꯨ
ꯅꯪ ꯀꯩꯗꯩꯅꯣ
ꯑꯁ ꯐꯝꯃꯒ ꯂꯩꯌꯦ
ꯐꯝꯃꯒ
ꯎꯝ ꯀꯩꯁꯨꯝ ꯇꯧꯗꯦ ꯎꯝ
ꯈꯔꯗꯤ ꯇꯧꯗꯅ
ꯈꯔꯗꯤ ꯇꯧꯅꯤꯡꯗꯕ ꯌꯥꯝ ꯇꯧꯅꯤꯡꯕ ꯌꯥꯝꯅ ꯇꯧꯅꯤꯡꯉꯥꯏ ꯂꯩꯗꯕ ꯇꯥꯔꯦ
ꯑꯗꯨꯁꯨ ꯌꯥꯝ ꯂꯨꯏꯀꯣ
ꯎꯝ
ꯎꯝ ꯃꯁꯕꯥꯎ ꯄꯤꯕꯤꯔꯔꯥ
ꯄꯤꯒꯥ ꯅꯤ ꯑꯃ ꯑꯅꯤ
ꯎꯝ ꯑꯅꯤ ꯈꯥ
ꯅꯣꯏ ꯑꯅꯤ ꯑꯣꯏꯗꯤ ꯌꯥꯔꯅꯤꯗ ꯑꯃ ꯑꯣꯏ ꯑꯃꯅ ꯑꯣꯏ ꯇꯧꯅꯤꯡꯉꯥꯏ ꯑꯃꯅ ꯌꯦꯠ ꯇꯧꯅꯤꯡꯉꯥꯏ ꯈꯣꯡ ꯑꯅꯤꯗꯤ ꯇꯧꯕ ꯌꯥꯔꯣꯏꯅ
ꯇꯧꯕ ꯌꯥꯍꯜꯂꯣꯗꯅ ꯈꯣꯡꯁꯨ
ꯈꯣꯡ ꯌꯥꯗꯧ ꯃꯥꯜꯂꯦꯕꯨ ꯁꯤꯗꯤ ꯍꯣꯏ ꯌꯦꯡꯒꯦꯀꯣ ꯑꯩ ꯈꯣꯡꯁꯦ ꯌꯥꯒꯗ꯭ꯔꯥ ꯑꯩ ꯈꯣꯡꯕꯨ ꯍꯪꯁꯤꯔꯣ ꯑꯩ ꯈꯣꯡꯕꯨ ꯌꯥꯒꯗ꯭ꯔꯥ ꯁꯦ ꯀꯝꯗ ꯃꯃꯤ ꯃꯆꯨ ꯂꯩ ꯃꯗꯨꯅ ꯈꯝꯂꯛ ꯇꯧ ꯃꯥꯟꯗꯩ ꯈꯣꯡꯣꯡꯁꯦ
ꯅꯪ ꯍꯧꯖꯤꯛ ꯆꯠꯂꯣ ꯂꯝꯕꯤꯗ
ꯎꯝ
ꯎꯝ ꯈꯣꯡꯕꯨꯅ ꯋꯥꯛꯀꯤꯡ ꯆꯠꯍꯜꯂꯣ ꯈꯨꯠꯇꯨꯅ ꯊꯕꯛ ꯁꯨꯔꯣ
ꯑ ꯑꯁ ꯑꯩꯗꯤ ꯌꯥꯝ ꯅꯨꯡꯉꯥꯏꯕꯇ ꯅꯩꯕ ꯋꯥꯅꯦ ꯁꯤꯗꯤ
ꯍꯣꯏ ꯑꯗꯨꯅꯦ ꯑꯩ ꯑꯗꯨꯃꯥꯏꯅ ꯄꯥꯝꯃꯦ
ꯑꯁ ꯂꯝꯕꯤꯁꯨ ꯑꯝꯇ ꯂꯩꯇꯦꯅꯦ ꯆꯠꯅꯤꯡꯉꯥꯏꯁꯦ ꯆꯪꯒꯜꯗ ꯂꯩꯕꯅꯤꯅ ꯏꯇꯣꯝꯅ ꯖꯪꯒꯜꯗ ꯂꯩꯕ ꯂꯩꯕꯅꯤꯅ ꯁꯣꯔꯣꯛ ꯂꯝꯕꯤ ꯑꯝꯇ ꯂꯩꯇꯦ
ꯑꯗꯨꯗꯤ ꯎꯝ ꯎꯗ ꯀꯥꯎꯋꯣ
ꯑꯣꯗꯤ ꯑꯃꯗꯤ ꯂꯩꯌꯦ ꯑꯁ ꯀꯥꯕ ꯉꯝꯗꯧ ꯃꯥꯜꯇꯦ ꯎ ꯌꯥꯝ ꯋꯥꯡꯉꯦ
ꯎꯝ ꯀꯩꯁꯨ ꯇꯧꯔꯣꯏ ꯀꯥꯎ ꯇꯥꯔꯛꯑꯗꯤ ꯑꯣꯛꯄꯤꯒꯦ
ꯑꯁ ꯃꯇꯣꯟꯗꯒ ꯀꯥꯔꯛꯑꯒ ꯌꯦꯡꯉꯅꯤ ꯅꯪ ꯎꯗꯤ ꯎꯅꯤꯀꯣ ꯁꯤꯁꯦ ꯑꯁꯤ ꯄꯥꯝꯕꯤꯁꯦ ꯈ꯭ꯋꯥꯡꯁꯤꯗꯤ
ꯎꯝ ꯀꯥꯎ ꯎꯕ꯭ꯔꯦ ꯌꯦꯡꯁꯦ
ꯀꯥꯔꯒ ꯌꯦꯡꯉꯗꯤ ꯎꯗꯤ ꯎꯒꯅꯤꯀꯣ ꯅꯪꯁꯦ
ꯑꯗꯨꯅꯦ ꯌꯦꯡꯅꯤꯡꯇꯔ꯭ꯣ
ꯀꯥꯁꯤꯔꯥ ꯈꯪꯅꯤ ꯄꯨꯁꯤ ꯀꯛꯆꯦꯡ ꯀꯛꯆꯦꯡꯗꯧꯅ ꯃꯈꯣꯡ ꯃꯈꯨꯠ ꯇꯔꯨꯛ ꯁꯨꯅ ꯂꯩꯔꯝꯃꯗꯤ ꯑꯁ ꯀꯥꯕꯗꯨꯅ ꯌꯥꯝ ꯅꯥꯏ ꯍꯥꯏꯔꯦ ꯀꯔꯝꯗꯤ
ꯌꯥꯔꯦ ꯎ ꯃꯈꯣꯡ ꯑꯅꯤꯈꯛ ꯋꯥꯠꯄꯗꯨꯕꯨ ꯀꯩꯅꯣ ꯅꯪ ꯃꯔꯤ ꯃꯔꯤꯅ ꯀꯥꯔꯣ
ꯑꯃꯅ ꯄꯥꯏꯔꯀꯥꯟꯗ ꯑꯃꯅ ꯑꯃꯨꯛ ꯑꯃꯅ ꯑꯃꯨꯛ ꯂꯥꯅꯤꯉꯥꯏꯗꯣ
ꯅꯪ ꯌꯥꯝ ꯍꯩꯄꯥ ꯁꯥꯕ꯭ꯔ
ꯍꯥ
ꯅꯪ ꯌꯥꯝꯈꯩ ꯐꯖꯕ꯭ꯔꯥ
ꯑꯁ ꯍꯩꯄꯥꯗꯤ ꯁꯥꯗꯦ ꯍꯩꯄꯥꯠ ꯁꯥꯕ ꯍꯩꯇꯦ ꯍꯩꯐ ꯁꯥꯕ ꯍꯩꯇꯦ ꯑꯩ
ꯍꯥꯏ
ꯄꯆ ꯎꯛ ꯃꯥꯁꯗꯅ
ꯅꯪꯅꯇꯩꯗꯤ ꯍꯩ ꯄꯠ ꯍꯥꯏꯅ
ꯄ ꯁꯕ ꯍꯥꯏꯇꯦ
ꯎꯝ ꯍꯥꯏꯗꯤꯦ ꯎꯝ ꯏꯝꯐꯥꯜ ꯍꯣꯇꯦꯜꯗ ꯁꯝꯃꯔꯒꯤ ꯁꯝꯃꯔ ꯄꯣꯞ ꯇꯧꯋꯤꯅ
ꯑꯦ ꯁꯅꯄꯣ ꯇꯧꯔꯤꯅꯦ
ꯇꯧꯔꯤꯕ
ꯈꯪꯗꯦ ꯑꯩꯗꯤ
ꯈꯥꯡꯉꯔꯥ ꯑꯃ ꯇꯧꯒꯅꯤ
ꯎꯝ ꯗꯤꯁꯋꯥꯔꯅꯅꯤ ꯍꯥꯏꯗꯤ
ꯁꯝꯃꯔ ꯄꯣ ꯑꯞ ꯇꯧꯕꯗꯣ ꯑꯗꯨ ꯆꯠꯅꯤꯡꯉꯤ
ꯆꯪꯉꯦ
ꯆꯠꯅꯤꯡꯉꯦ ꯍꯥꯏꯕ
ꯀꯁ ꯆꯥꯃꯤꯟꯅꯁꯦꯔꯣꯏꯕꯅꯤ
ꯏꯃꯥꯟꯅꯕꯤꯕ ꯑꯩꯅ ꯆꯠꯁꯦ ꯅꯪꯁꯨ ꯂꯥꯛꯅꯤꯡꯕ꯭ꯔꯣ
ꯑꯩ ꯍꯧꯖꯤꯛꯀꯥꯟ ꯂꯥꯛꯑꯗꯤ ꯅꯪꯗꯣ ꯈꯪꯉꯒ ꯆꯦꯟꯈ꯭ꯔꯅꯤꯅꯦ
ꯀꯒꯦ
ꯑꯃꯨ ꯊꯤ ꯑꯣꯟꯈ꯭ꯔꯦꯅꯦ ꯍꯟꯗꯛꯁꯦ ꯅꯨꯡꯁꯥ ꯃꯔꯛꯇ ꯑꯩ ꯌꯩꯕꯗꯣ
ꯑꯗꯨꯑꯣꯏꯗꯤ ꯀꯩꯗꯧꯒꯦ
ꯑꯁꯤꯁ ꯏꯀꯥꯏꯑ ꯍꯥꯏ
ꯑꯦ ꯑꯦ ꯌꯥꯝ ꯐꯖꯕ ꯁꯥꯔꯕꯗ
ꯑꯁ ꯀꯟꯊꯤꯕꯗꯣ
ꯎꯝ
ꯇꯑꯦ ꯑꯗꯨꯛ ꯀꯥꯟꯁꯦ ꯃꯤ ꯎꯅꯤꯡꯅ
ꯅ ꯌꯥꯝ ꯐꯖꯕ ꯄꯥꯝꯕ
ꯌꯦꯡ ꯀꯥꯟꯗ ꯀꯗꯤ ꯑꯃꯨꯛ ꯊꯤꯗꯧꯅ ꯑꯃꯨꯛ ꯇꯔꯥꯛ ꯃꯨꯔꯒ ꯄꯨꯔꯥ ꯔꯐꯇꯦꯠ ꯑꯃꯨꯛ ꯑꯣꯏꯔꯗꯤ ꯋꯥ ꯂꯪꯅ ꯂꯪꯅ ꯥꯟ ꯅꯃꯥꯟꯅꯕꯤꯁꯤꯅ ꯑꯁ ꯅꯪ ꯅꯃꯥꯟꯅꯕꯗꯣ ꯀꯔꯤ ꯃꯤꯔꯅꯤ ꯑꯁ ꯉꯁꯁ
ꯍꯥꯏꯔꯣꯏ ꯑꯩ ꯏꯃꯥꯟꯅꯕꯤꯁꯤꯅ ꯌꯥꯝ ꯐꯩꯌꯦ
ꯎꯝ ꯑ ꯐꯠꯇꯦ ꯍꯥꯏꯗꯕ ꯐꯠꯇꯦ ꯍꯥꯏꯗꯕ ꯑꯍꯟꯕꯅꯤ
ꯃꯣꯏ ꯍꯥꯏꯅꯤ ꯀꯁꯨ ꯀꯥꯏꯗꯦ ꯑꯗꯨꯝ ꯃꯤ ꯃꯤꯉꯣꯟꯗ ꯑꯗꯨꯃꯥꯏꯅ ꯍꯥꯏꯔꯣꯏꯗ
ꯍꯥꯏꯗꯤ ꯍꯥꯏꯔꯛꯇꯧ ꯃꯥꯟꯗꯦꯀꯣ ꯅꯃꯥꯟꯅꯕꯤꯁꯤꯡꯗꯣ
ꯍꯣꯏ ꯍꯥꯏꯔ ꯃꯣꯏꯗꯤ ꯌꯥꯝ ꯐꯕꯅꯦ ꯅꯪ ꯊꯦꯡꯅꯔ ꯈꯪꯅꯤ ꯑ ꯅꯪ ꯑꯁꯨꯛ ꯌꯥꯝ ꯐꯕꯁꯤꯕꯨ ꯅꯪ ꯀꯃꯥꯏꯅ ꯇꯤꯟꯅꯅꯣ ꯍꯥꯏꯅ ꯅꯪꯁꯨ ꯇꯤꯟꯅꯅꯤꯡꯕ꯭ꯔꯥ
ꯑꯁ ꯅꯪ ꯇꯤꯟꯅꯅꯥꯔꯗꯤ ꯌꯥꯔꯅꯤ ꯅꯪ ꯇꯤꯟꯅꯔ ꯃꯊꯪ ꯃꯊꯪ ꯃꯊꯪ ꯇꯤꯟꯅꯒꯦ
ꯎꯝ ꯀꯩꯁꯨ ꯀꯥꯏ ꯂꯩ ꯍꯥꯏ ꯌꯥꯝ ꯍꯩꯌꯦꯅ
ꯍꯩꯇꯦ
ꯍꯥꯏꯌꯦ
ꯑꯩꯇꯦ ꯀꯅꯥꯥꯅ ꯍꯩꯌꯦ ꯍꯥꯏꯕ ꯅꯣꯏ ꯃꯥꯟꯅꯔꯣ
ꯅꯠꯇꯦ ꯃꯤ ꯑꯃ ꯂꯩꯌꯦ ꯑꯩꯕꯨ ꯍꯩ ꯍꯥꯏꯕ
ꯎꯝ ꯅꯣꯏ ꯅꯪꯒꯤ ꯃꯦꯝ ꯑꯣꯏꯔꯝꯗꯧ ꯃꯥꯂꯦ ꯑꯗꯨꯏꯗꯣ
ꯅꯠꯇꯦ ꯃꯦꯝ ꯅꯠꯇꯦ ꯁꯥꯔꯅꯦ
ꯁꯥꯔꯂꯣ
ꯎꯝ
ꯑꯁ ꯅꯪ ꯍꯧꯖꯤꯛ ꯆꯥꯔꯒ ꯂꯩꯔꯤꯗꯣ ꯑꯁ ꯃꯊꯛꯇꯒ ꯅꯪ ꯆꯥꯅꯤꯡꯕ ꯏꯟꯁꯥꯡ ꯇꯥꯔꯥꯛꯑꯗꯤꯕ ꯑꯁ
ꯎꯝ ꯍꯣꯏ ꯑꯗꯣ ꯑꯃꯨꯛꯇ ꯍꯥꯏꯅꯧꯗꯅ ꯏꯁꯣꯔꯒ
ꯉꯁꯥꯏꯗꯨꯗꯤ ꯑꯁ ꯅꯪ ꯆꯥꯔꯝꯗꯥꯏꯗ ꯍꯥꯏꯔꯛꯑꯗꯤ ꯐꯒꯗꯕ ꯑꯩꯗꯤ ꯆꯥꯔꯝꯗꯥꯏꯗꯅ ꯁꯤ ꯆꯥꯅꯤꯡꯉꯦ ꯁꯤ ꯇꯥꯔꯛꯑꯣ ꯍꯥꯏꯔꯗꯤ ꯑꯗꯨꯝ ꯇꯥꯔꯛꯈꯤꯗꯣꯏꯅꯦ ꯑꯁ
ꯑꯣ ꯍꯧꯖꯤꯛꯇꯤ ꯆꯥꯕ ꯍꯧꯈ꯭ꯔꯕꯅꯤꯅ ꯇꯥꯔꯛꯑꯔꯣꯏꯕ
ꯎꯝ ꯍꯧꯖꯤꯛꯇꯤ ꯍꯥꯏꯕ ꯌꯥꯗ꯭ꯔꯦ ꯆꯥꯛ ꯆꯥꯕ ꯍꯧꯈ꯭ꯔꯕꯅꯤꯅ ꯅꯪ ꯂꯣꯏꯁꯜꯂꯝꯃꯅꯤ ꯆꯥꯕꯗꯣ
ꯑꯗꯨꯗꯤ ꯑꯩ ꯃꯊꯪ ꯆꯥꯕ ꯍꯧꯔꯝꯗꯥꯏꯗ ꯍꯥꯏꯔꯛꯀꯦꯀꯣ
ꯎꯝ ꯍꯥꯏꯔꯛꯑꯣ
ꯇꯥꯔꯛꯇ꯭ꯔꯗꯤ ꯑꯩ ꯅꯪꯕꯨ ꯐꯨꯅꯤꯀꯣ
ꯏꯁ ꯇꯥꯔꯛꯀꯅꯤ ꯁꯣꯏꯗꯅ
ꯎꯝ ꯑꯗꯣ ꯇꯥꯔꯛꯇ꯭ꯔꯗꯤ ꯑꯩ ꯅꯪꯕꯨ ꯐꯨꯕ ꯂꯥꯛꯀꯦꯀꯣ
ꯎꯝ ꯀꯩꯅ ꯐꯨꯗꯣꯏꯅꯣ ꯎꯝ ꯉꯥꯏꯔꯒ ꯂꯩꯔꯝꯗꯣꯏꯅꯦ ꯌꯣꯠꯅ ꯑꯁ ꯅꯪ ꯌꯣꯠ ꯌꯣꯠꯄꯨꯗꯤ ꯄꯥꯏꯕꯗꯤ ꯉꯝꯒꯗ꯭ꯔꯣ
ꯑ ꯉꯝꯒꯅꯤ ꯑꯩꯁꯦ ꯑꯥꯏꯔꯟ ꯋꯨꯃꯦꯟꯅꯦ
ꯑꯥꯏꯔꯟ ꯋꯨꯃꯦꯟꯅꯦ
ꯍꯣꯏ ꯌꯣꯠꯀꯤ ꯃꯤ ꯍꯥꯏꯕꯗꯣ
ꯑꯁ ꯑꯗꯨꯗꯤ ꯅꯪꯁꯦ ꯌꯣꯠꯀꯤ ꯌꯨꯝ ꯁꯥꯕꯔꯥ ꯌꯥꯔꯅꯤ ꯅꯪꯅ ꯁꯥꯗꯅ ꯊꯣꯛꯑꯒ
ꯑꯩꯗꯤ ꯌꯣꯠ ꯌꯠ ꯌꯣꯠꯀꯤ ꯃꯤꯅꯦꯅ ꯌꯣꯠꯀꯤ ꯌꯨꯝꯗ ꯂꯩꯕ ꯌꯥꯗꯦ
ꯀꯩꯗꯧꯕꯒꯤ
ꯍꯥꯏꯗꯤ ꯌꯣꯠ ꯑꯅꯤꯗꯣ ꯄꯥꯟꯅꯕ ꯃꯇꯝꯗ ꯔꯤꯌꯦꯛꯁꯟ ꯊꯣꯛꯑꯦꯕ ꯑꯗꯨꯗꯨꯅꯅꯦ
ꯎꯝ
ꯂꯩꯕ ꯌꯥꯗꯦ ꯑꯗꯨꯗꯨꯅ ꯑꯩꯗꯣ ꯌꯣꯠꯀꯤ ꯇꯧꯒꯦ ꯍꯥꯏꯔꯗꯤ
ꯎꯝ
ꯎꯝ ꯑꯩ ꯂꯩꯔꯔꯣꯏ ꯌꯨ ꯌꯨꯝꯗꯣ ꯀꯩꯅꯣꯗ ꯂꯩꯕꯥꯛꯀꯨꯝꯕ
ꯎꯝ
ꯆꯦꯛꯀꯨꯝꯕꯗꯤ ꯌꯥꯏ ꯌꯣꯠꯇꯤ ꯌꯥꯗꯦ ꯈꯪꯉꯦꯀꯣ
ꯈꯪꯉꯉꯦ ꯈꯪꯉꯦ ꯈꯪꯈ꯭ꯔꯦ ꯈꯔ ꯈꯔꯗꯤ ꯈꯪꯈ꯭ꯔꯦ ꯄꯨꯂꯞꯗꯤ ꯈꯪꯗ꯭ꯔꯤ ꯈꯔ ꯈꯔꯗꯤ ꯈꯪꯗ꯭ꯔꯦ
ꯃꯌꯥꯝ ꯃꯌꯥꯝ ꯈꯪꯉꯨꯍꯦ ꯈꯤꯇꯪ ꯈꯪꯕ ꯀꯥꯟꯅꯗꯦ
ꯑꯁ ꯃꯌꯥꯝ ꯃꯌꯥꯝ ꯈꯪꯉꯒ ꯁꯤ ꯅꯅꯥꯀꯣꯡꯒꯤ ꯑꯣꯏꯗ ꯇꯥꯁꯤꯜꯂꯅꯤ ꯑꯩ ꯌꯦꯠꯇ ꯇꯥꯈ꯭ꯔꯅꯤ ꯑꯗꯨꯒ ꯑꯣꯏꯗꯨꯗꯀꯣ ꯌꯦꯠꯇ ꯇꯥꯔꯒ ꯑꯣꯏꯗ ꯑꯃꯨꯛ ꯄꯥꯏꯊꯣꯛꯈ꯭ꯔꯅꯤ ꯌꯥꯝ ꯌꯥꯝ ꯇꯥꯁꯤꯜꯂꯗꯤ
ꯑꯗꯨꯗꯤ ꯅꯪꯁꯦ ꯅꯥꯇ꯭ꯔꯪꯅꯦꯀꯣ
ꯅꯠꯇꯪ ꯍꯥꯏꯕ꯭ꯔꯥ ꯑꯗꯨ
ꯍꯣꯏ ꯅꯥꯠꯇꯔꯪ ꯒꯧꯋꯦ
ꯑꯁ ꯄꯨꯔꯥꯕꯤꯔꯥꯅꯤ ꯑꯩꯅ ꯀꯣꯟꯁꯦ ꯑꯁ ꯊ ꯂꯩꯌꯣ ꯍꯥꯏ ꯌꯥꯗꯦ ꯕ꯭ꯔꯦꯟꯗ ꯑꯗꯨꯝ ꯌꯦꯠꯇ ꯇꯥꯥꯁꯜꯂꯒ ꯑꯗꯨꯝ ꯑꯣꯏꯅ ꯄꯥꯏꯊꯣꯛꯈꯤ ꯃꯊꯟꯇ ꯈꯔ ꯍꯣꯕ ꯂꯩꯕ ꯃꯥꯜꯂꯦ ꯑꯩꯩꯅ
ꯑꯗꯨꯗꯤ ꯅꯥꯝꯃꯗꯣ
ꯎꯝ
ꯂꯤꯁꯤꯡꯅ ꯃꯦꯜꯂꯣꯗꯅ
ꯉꯁꯤꯗꯣ ꯈꯔ ꯀꯩꯅꯣ ꯂꯁꯤꯡꯗꯣ ꯌꯥꯥꯁꯤꯗꯧ ꯅꯨꯡꯁꯤꯠ ꯆꯪꯗ꯭ꯔꯣ ꯅꯨꯡꯁꯤꯠ ꯆꯠꯇ꯭ꯔꯣ
ꯎꯝꯍꯨꯝ ꯆꯠꯂꯣꯏ ꯀꯠꯅ ꯃꯦꯜꯂꯣ
ꯑꯝ
ꯑꯗꯨ ꯑꯣꯏꯔꯗꯤ ꯆꯠꯂꯔꯣꯏꯕ ꯃꯅꯨꯡꯗ ꯑꯗꯨꯝ ꯂꯩꯔꯅꯤꯕ ꯑꯗꯣ ꯅꯪꯒꯤ ꯀꯣꯛꯇ ꯅꯠꯇ꯭ꯔꯒꯅ ꯃꯅꯨꯡꯗ ꯌꯣꯠ ꯂꯩꯅꯦꯕ
ꯑꯁ ꯑꯗꯨ ꯃꯌꯥꯝ ꯑꯗꯨꯝ ꯃꯌꯥꯝ ꯃꯌꯥꯝ ꯑꯗꯨꯝ ꯇꯥꯁꯜꯂꯗꯤ ꯑꯗꯨ ꯑꯣꯛꯇꯣ ꯆꯥꯎꯔꯛꯑꯣꯏꯗꯔꯣ ꯄꯥꯏꯊꯣꯛꯅꯤꯡꯉꯥꯏꯁꯨ ꯂꯩꯇ꯭ꯔꯕꯅꯤꯅ
ꯎꯝ ꯆꯥꯎꯔꯛꯑꯣꯏꯌꯦ ꯅꯪꯒꯤ ꯑ ꯀꯩꯅꯣꯗꯣ ꯅꯪꯒꯤ ꯃꯅꯨꯡꯗ ꯑ ꯆꯪꯉꯣ ꯍꯥꯏꯕꯗꯤ ꯀꯣꯛꯇ ꯆꯪꯕ ꯅꯠꯇꯦ ꯀꯣꯛꯇ ꯅꯠꯇ꯭ꯔꯒ ꯀꯣꯛꯇ ꯆꯟꯗ꯭ꯔꯗꯤ ꯄꯨꯛꯇ ꯑ ꯄꯨꯛꯇ ꯆꯟꯗ꯭ꯔꯗꯤ ꯀꯣꯛꯇ ꯑꯗꯨꯃꯥꯏꯅ ꯆꯪꯍꯟꯈ꯭ꯔꯣ ꯁꯦ ꯇꯧꯔꯣ ꯊꯨꯔꯣ
ꯅꯪꯁꯦ ꯐꯖꯅ ꯍꯩꯍꯦ ꯀꯅꯥꯅ ꯇꯝꯕꯤꯕꯅꯣ
ꯑꯩ ꯅꯪ ꯃꯣꯡꯀꯤ ꯑꯍꯨꯝ ꯂꯩꯕꯗꯣ ꯈꯪꯕ ꯅꯠꯇ꯭ꯔꯣ
ꯎꯝ
ꯅꯥꯀꯣꯡꯗ ꯇꯥꯔꯒ ꯅꯥꯀꯣꯡꯗ ꯐꯥꯎꯗꯣꯛꯄ ꯅꯥꯀꯣꯡꯗ ꯇꯥꯔꯒ ꯆꯤꯟꯗ ꯐꯥꯎꯗꯣꯛꯄ ꯅꯥꯀꯣꯡꯗ ꯇꯥꯔꯒ ꯄꯨꯛꯇ ꯊꯝꯕ ꯈꯪꯗꯦ
ꯈꯪꯗꯦ ꯈꯔ ꯈꯔꯗꯤ ꯈꯪꯈ꯭ꯔꯦ ꯑꯗꯨꯒꯤ
ꯑꯣ ꯑꯩꯅ ꯍꯥꯏꯕꯤꯕꯒꯤꯀꯣ ꯑꯩꯁꯦ ꯌꯥꯝ ꯐꯕꯖꯥꯠꯅꯤꯗ ꯅꯪꯒꯤ ꯅꯪꯒꯤ ꯏꯁꯣꯔꯅꯦ
ꯑꯁ ꯌꯥꯝꯅ ꯐ ꯌꯥꯝꯅ ꯐꯩꯌꯦ ꯑꯁꯦꯡꯕ ꯅꯪ ꯑꯗꯨ ꯌꯥꯝꯅ ꯐꯕꯗꯣ ꯅꯪ ꯂꯥꯛ ꯇꯔꯥꯒꯨꯝꯕꯗꯤ ꯄꯤꯕ ꯌꯥꯕꯅꯦ ꯑꯩꯉꯣꯟꯗ
ꯍꯥ
ꯂꯥꯛ ꯂꯥꯔꯥꯒꯨꯝꯕꯗꯤ ꯄꯤꯕ ꯌꯥꯕꯅꯦ ꯌꯥꯝꯅ ꯐꯔꯦ
ꯍꯦꯟꯃꯟꯗ꯭ꯔꯣ ꯂꯥꯛ ꯇꯔꯥ ꯍꯥꯏꯌꯦ ꯑꯩ ꯑꯃꯨꯛꯐꯥꯎ ꯎꯗ꯭ꯔꯤ ꯂꯥꯛ ꯑꯃ ꯐꯥꯎ ꯎꯗ꯭ꯔꯤ ꯂꯥꯛ ꯇꯔꯥ ꯄꯤꯌꯨ ꯍꯥꯏꯌꯦ ꯍꯦꯟꯃꯜꯂꯦꯀꯣ
ꯅꯪꯒꯤ ꯌꯨꯝꯗꯣ ꯅꯪ ꯅꯣꯏ ꯌꯨꯝꯗꯣ ꯌꯣꯟꯊꯣꯛꯑꯒ ꯄꯤꯕꯁꯨ ꯌꯥꯕꯅꯤ ꯌꯥꯗꯣ ꯄꯔꯒ
ꯆꯩ ꯆꯥꯅꯤꯀꯣ ꯆꯩꯗꯣ ꯑ ꯆꯩꯒꯤ ꯆꯥꯕꯒꯤ ꯅꯤꯌꯣꯝꯗꯣ ꯑꯩ